ꯑ ꯊ꯭ꯔꯕ꯭ꯔꯣ
ꯑ ꯇꯔꯦ
ꯇꯕ꯭ꯔꯣ
ꯇꯥꯔꯦ ꯇꯥꯔꯦ ꯇꯥꯔꯦ
ꯇ꯭ꯔꯕ꯭ꯔꯣ
ꯇꯨꯡꯒꯤ ꯇꯧꯔꯝꯅꯤ
ꯉꯅ
ꯎꯝ ꯅꯪ ꯊꯦꯡꯡ ꯇꯧꯔꯒ
ꯅꯣꯏꯗꯤ ꯀꯩꯅꯣ ꯎꯝ ꯕꯣꯜ ꯌꯦꯡꯗ꯭ꯔꯣ
ꯌꯦꯗ꯭ꯔꯤꯗ
ꯏꯃꯤ ꯌꯥꯗꯔꯣꯟ ꯅꯨ ꯄꯥꯔꯅ ꯃꯥꯥꯟꯗ ꯍꯥꯏ
ꯍꯗꯁꯤ ꯑꯩꯅꯤ
ꯅꯪ ꯂꯨꯄꯥ ꯃꯥꯦ ꯂꯄꯤ ꯃꯥꯦ ꯑꯗꯨꯃ ꯇꯅ
ꯍꯣꯏ ꯅ ꯍꯥꯏꯅꯤꯡꯕꯗ ꯍꯥꯏꯔꯣ ꯉꯁꯤ ꯅꯨꯄꯤꯔꯗꯒꯤꯦ
ꯁꯔꯦꯟꯗ꯭ꯔꯅꯦ ꯍꯥꯏꯣ
ꯑꯔꯦ
ꯀꯩꯃꯊ ꯆꯥꯔꯦ ꯑꯩꯁꯨ ꯇꯨꯝꯒꯦ ꯇꯧꯕ
ꯉꯁꯤ ꯏꯖꯅ ꯍꯥꯗꯗ
ꯀꯩꯁ
ꯀꯆꯗ ꯃꯔꯤꯅꯗ
ꯑꯥ
ꯍꯗ
ꯈꯪꯉꯤ ꯍꯥꯎꯕꯅꯤꯅꯦ ꯃꯥꯏꯔꯦꯟ ꯃꯅꯗꯣ꯫
ꯑꯁ ꯑꯩꯒꯤꯗꯤ ꯌꯥꯎꯗꯦꯅꯦ꯫
ꯑꯁ ꯌꯥꯝ ꯍꯥꯎꯕ ꯄꯣꯠꯕꯨ ꯍꯥꯎꯗꯦ ꯍꯥ꯫
ꯑꯩꯅ ꯐꯣꯟꯁꯦ ꯇꯥꯕꯒꯨꯝ ꯇꯧꯔꯦꯗ ꯍꯥꯟꯅ꯫
ꯎꯝ꯫
ꯑꯩ ꯅꯪ ꯈꯣꯟꯁꯦ ꯍꯥꯟꯅ ꯇꯥꯕꯒꯨꯝ ꯇꯧꯔꯦꯗꯥ꯫
ꯏꯁ ꯀꯒꯥꯏꯗ꯫ ꯑꯩꯗꯤ ꯈꯪꯗꯦꯅ ꯅꯪꯕꯨ꯫
ꯎꯝ ꯑꯁꯨ ꯈꯪꯗꯦꯗ ꯅꯪ꯫ ꯅꯪ ꯈꯣꯟꯗꯣ ꯃꯥꯟꯅꯕ꯫
ꯑꯁ ꯉꯁꯥꯏꯗꯒꯤ ꯌꯥꯝ ꯔꯣꯃꯦꯟꯇꯤꯛ ꯑꯣꯏꯔꯝꯃꯦ ꯅꯪꯁꯦ꯫
ꯑꯣ꯫
ꯔꯣꯃꯥꯟꯁ ꯋꯥꯔꯤ ꯈꯛꯇ ꯍꯥꯏꯔꯝꯃꯦꯕ ꯅꯪ꯫
ꯑꯣ ꯈꯪꯉꯦ ꯈꯪꯉꯦ꯫
ꯎꯝ
ꯄꯤꯒꯦ ꯍꯦ ꯀꯥꯏꯅ
ꯈꯪꯒꯨꯝ ꯂꯥꯛꯀꯨꯝ ꯅꯪꯁꯦ
ꯅꯪꯒꯤ ꯊꯋꯥꯏ ꯄꯨꯔꯛꯑꯣ ꯍꯧꯖꯤꯛ
ꯑꯗꯨꯀꯤ ꯃꯥ ꯃꯃꯤꯡꯗꯦ
ꯃꯝꯕꯗꯨꯅꯅꯦ ꯄꯨꯔꯛꯇꯣꯏꯁꯦ
ꯑꯩꯁꯨ ꯅꯪꯗꯤ ꯍꯌꯦꯡ ꯉꯥꯔꯒ ꯄꯨꯔꯛꯀꯦ ꯉꯟ ꯇ ꯍꯧꯒꯠꯂꯒ ꯄꯨꯔꯀꯦ
ꯍꯌꯦꯡ ꯉꯥꯜꯂꯗꯤ ꯃꯤꯅ ꯎꯔꯅꯤ
ꯑꯗꯨꯅꯤꯅꯦ ꯑꯩ ꯄꯥꯝꯃꯤꯁꯤ
ꯅꯁꯨ ꯈꯔꯥ ꯉꯟꯅ ꯀꯣꯜ ꯇꯧꯔꯛꯄ ꯌꯥꯗꯕꯔ
ꯍꯧꯖꯤꯛꯇꯤ ꯑꯗꯨꯝ ꯇꯨꯝꯅꯤꯡꯕ ꯐꯥꯎꯔꯒ ꯂꯩꯕ ꯅꯪ
ꯌꯥꯝ ꯇꯨꯝ ꯅꯤꯡ ꯐꯥꯎꯋꯦ ꯑꯩ ꯀꯩꯁꯨ ꯀꯥꯏꯗꯦꯗ ꯑꯗꯨꯝ ꯑꯗꯨꯗ
ꯀꯩꯁꯨ ꯀꯥꯏꯗꯦ ꯂꯥꯏꯔꯤꯛ ꯄꯥꯗ꯭ꯔꯣ
ꯀꯗꯥꯒ ꯂꯥꯏꯔꯤꯛꯅꯣ ꯑꯩ ꯂꯥꯏꯔꯤꯛ ꯄꯥꯕ ꯌꯥꯗꯦ
ꯏꯁꯇꯨꯗꯦꯟ ꯑꯣꯏꯔꯗꯤ ꯂꯥꯏꯔꯤꯛ ꯄꯥꯕ ꯇꯥꯕꯅꯤꯅꯦ
ꯑꯩ ꯁꯠꯇ꯭ꯔꯥ ꯅꯠꯇ꯭ꯔꯦ
ꯀꯩ ꯑꯣꯏꯔꯦ
ꯄꯥꯕꯨꯡ ꯑꯣꯜꯂꯦ
ꯏꯆꯥ ꯏꯁꯨ ꯌꯥꯝ ꯂꯩꯌꯦ
ꯄꯥꯕꯨꯡ ꯄꯥꯕꯨꯡꯒꯤ ꯊꯨꯃꯟꯗ꯭ꯔꯣ
ꯑꯦ ꯇꯨꯃꯥꯟꯗꯦꯗ
ꯊꯨꯝꯍꯜꯂꯦ ꯈꯔ ꯄꯥꯈꯪ ꯑꯣꯏꯍꯜꯂꯨꯅꯦ ꯄꯥꯕꯨꯡ ꯍꯦꯛꯇ ꯀꯧꯔꯗꯤ ꯂꯣꯏꯔꯦꯍꯦ ꯅꯆꯥꯁꯨ ꯂꯩꯗꯔ꯭ꯤꯕ ꯀꯥꯟꯅ ꯄꯕꯨꯡ ꯀꯥꯏꯅ
ꯑꯦ ꯏꯆꯥ ꯇꯔꯦꯠ ꯂꯩꯔꯦ ꯍꯦ
ꯏꯁ ꯀꯅꯥꯅ ꯊꯥꯖꯤꯟꯗꯣꯏꯕ
ꯑꯁ ꯈꯪꯗ꯭ꯔꯦ ꯅꯪ ꯊꯥꯖꯗꯔꯗꯤ ꯎꯝ
ꯍꯌꯦꯡꯗꯤ ꯊꯕꯛ ꯆꯠꯂꯣꯏꯗ꯭ꯔꯑꯣ
ꯆꯠꯂꯣꯏꯗꯅꯪ ꯅꯪꯒ ꯑꯗꯨꯝ ꯐꯣꯠꯅꯔꯁꯤꯜꯂꯣꯏꯁꯤꯗꯅ
ꯑ ꯆꯨꯝꯃꯤꯅꯤꯁꯨ
ꯆꯠꯀꯗ꯭ꯔ‌ꯣ
ꯑꯩꯁꯨ ꯅꯪ ꯂꯩꯌꯨ ꯍꯥꯏꯔꯗꯤ ꯂꯩꯕ ꯇꯥꯕꯅꯤꯅꯦ
ꯎꯝ ꯑꯗꯨꯒ ꯀꯣꯜ ꯇꯧꯔꯛꯑꯣ ꯇ‌ꯣꯏꯅ
ꯇꯧꯔꯒꯅꯤꯅꯦ ꯅꯨꯡꯇꯤꯒꯤ ꯇꯧꯔꯒꯅꯤ ꯋꯥꯒꯅ‌ꯣ
ꯎꯝ
ꯅꯨꯡꯇꯤꯒꯤ ꯇꯧꯔꯛꯑꯣ ꯋꯥꯔꯝꯕ ꯅꯠꯇꯦ ꯇꯨꯝꯅꯤꯡꯕꯒꯤꯅꯦ
ꯇꯝꯍꯜꯂ‌ꯦ ꯑꯩꯅ
ꯉꯁꯤ ꯅꯨꯄꯤ ꯀꯔꯛ ꯀꯌꯥ ꯀꯌꯥꯅ ꯈꯟꯈ꯭ꯔꯦꯕ ꯀꯌꯥꯝ ꯇꯧꯔꯛꯑꯦꯕ ꯑꯩ ꯇꯨꯝꯐꯝ ꯆꯥꯐꯝ ꯈꯪ ꯪꯗ꯭ꯔ‌ꯦꯕ ꯅꯨꯄꯥꯁꯨ ꯇꯧꯔꯛꯑꯦ ꯅꯨꯄꯤꯁꯨ ꯇ ꯑꯁ ꯉꯥꯡꯕꯅ ꯉꯥꯡꯕꯅ
ꯋꯥꯔꯝꯅꯤ ꯋꯥꯔꯝꯅꯤ
ꯑꯩ ꯌꯥꯝ ꯋꯥꯔꯦ
ꯋꯥꯒꯅꯣꯅꯦ ꯑꯁꯤꯅꯤꯅꯦ ꯃꯤ ꯃꯤꯑꯣꯏꯕ ꯍꯥꯏꯕꯁꯦ
ꯎꯝ
ꯅꯪ ꯃꯤꯑꯣꯏꯕ ꯑꯣꯏꯔꯗꯤ ꯋꯥꯕꯁꯨ ꯃꯇꯝ ꯂꯩꯌꯦ ꯈꯔ ꯈꯥꯡꯕ ꯇꯥꯔꯦ
ꯍꯌ‌ꯦꯡꯗꯤ ꯌꯥꯝ ꯅꯨꯡꯉꯥꯏꯅ ꯂꯩꯔꯅꯤ
ꯍꯌ‌ꯦꯡꯗꯤ ꯐꯖꯅ ꯄꯣꯊꯥꯔꯒ ꯂꯩꯌ‌ꯣ
ꯎꯝ
ꯊꯦꯡꯅ
ꯎꯝ ꯑꯩ ꯉꯁꯤꯗꯤ ꯋꯥꯔꯁꯨ ꯋꯥꯅ ꯅꯪꯕꯨ ꯅꯨꯡꯁꯤꯕꯅꯤꯅ ꯑꯗꯨꯝ ꯇꯧꯔꯒꯦꯀꯣ
ꯑꯥ ꯑꯩꯕꯨ ꯅꯨꯡꯁꯤꯔꯗꯤ ꯇꯧꯕ ꯇꯥꯔꯦ
ꯑꯩ ꯇꯨꯝꯅꯤꯡꯉꯁꯨ ꯃꯤꯠ ꯎꯏꯁꯤꯜꯂꯁꯨ ꯑꯗꯨꯝ ꯀꯣꯜ ꯇꯧ ꯇꯧꯕ ꯌꯥꯏꯗ
ꯌꯥꯏ ꯋꯥ ꯉꯥꯡꯉꯗꯤ ꯌꯥꯔ‌ꯦꯀ‌ꯣ
ꯃꯤꯠ ꯎꯏꯁꯤꯜꯂꯆꯨ ꯃꯤꯠ ꯎꯏꯁꯤꯜꯂꯁꯨ ꯋꯥꯗ‌ꯣ ꯆ ꯋꯥ ꯉꯥꯡꯉ‌ꯣ
ꯅꯪꯗꯤ ꯅꯪꯗꯤ ꯃꯤꯠ ꯎꯏꯁꯤꯜꯂꯒ ꯋꯥ ꯉꯥꯡꯕ ꯍꯩꯇ꯭ꯔꯣ
ꯍꯩꯌꯦ ꯑꯗꯨꯁꯨ ꯑꯣꯏꯁꯤꯜꯂꯒ ꯉꯥꯡꯕꯁꯦ ꯌꯥꯝ ꯏꯅꯔꯖꯤ ꯌꯥꯎꯕꯅꯦ
ꯎꯝ
ꯇꯨꯝꯅꯤꯡꯕ ꯐꯥꯎꯕ ꯀꯥꯎ ꯀꯥꯎꯕꯅꯦ
ꯐꯥꯗꯕꯅ‌ꯦ ꯎꯏꯁꯤꯜꯂꯒꯀꯣ ꯋꯥ ꯉꯥꯡꯕꯁ‌ꯦ ꯌꯥꯝ ꯊꯣꯛꯄꯅꯦꯕ
ꯎꯝ ꯌꯥꯝ ꯅꯨꯡꯉꯥꯏꯕꯅꯦ
ꯎꯝ
ꯇꯧꯁꯜꯂꯒ ꯂ‌ꯣꯏꯔꯦ
ꯎꯝ
ꯈꯔ ꯐꯔꯝꯅꯤꯅ ꯇꯨꯝꯅꯤꯡꯕꯗꯣ
ꯍ‌ꯦꯜꯂ‌ꯦ
ꯅꯃꯤꯠꯗꯨ ꯎꯏꯗꯔꯤꯕꯣ
ꯑꯩꯗꯣ ꯉꯁꯤꯗꯣ ꯀꯩꯅꯣꯝ ꯇꯧꯌ‌ꯦꯕ ꯑꯗꯨꯒꯤ ꯇꯨꯝꯅꯤꯡꯕ ꯐꯥꯎꯗꯕ ꯍꯥꯏꯕ ꯇꯥꯔꯦ
ꯋꯥ ꯅꯪꯗꯤ ꯃꯤ ꯅꯠꯇ꯭ꯔꯦ
ꯑꯩꯒꯤꯗꯤ ꯌꯥꯗꯦ
ꯐꯩꯔꯛꯑꯣꯗ
ꯌꯥꯅꯕꯒꯤꯅꯦ
ꯎꯝ ꯅꯪꯗꯤ ꯑꯩ ꯇꯨꯝꯗꯦ ꯍꯥꯏꯕ ꯀꯩꯅꯣꯗ ꯇꯥꯕꯔ‌ꯣ ꯅꯪꯗꯤ ꯑꯩ ꯇꯨꯝꯗꯦ ꯍꯥꯏꯕ ꯀꯃꯥꯏꯅ ꯈꯪꯕꯤꯕ
ꯈꯪꯉꯦꯕ ꯌꯦꯡꯕ ꯀꯥꯟꯗ
ꯎꯝ
ꯍ ꯃ ꯀꯥꯟꯔ ꯑꯗꯨꯝ ꯈꯪꯕ ꯃꯥꯜꯂꯦ
ꯑꯣ ꯑꯩ ꯍꯟꯗꯛ ꯃꯔꯨꯔꯁꯤ ꯏꯍꯣꯡ ꯍꯣꯡꯉꯤꯗ ꯍꯥꯟꯥꯟꯗꯤ ꯌꯥꯝ ꯌꯥꯝ ꯉꯟꯅ ꯇꯨꯝꯕꯅꯦꯕ
ꯑ
ꯇ ꯑꯃꯔ ꯑꯃꯗꯤ ꯁꯨꯔꯝꯃꯅꯤ ꯑꯗꯨ ꯆꯦꯡ ꯇꯨꯝꯃꯤꯅ
ꯎꯝ ꯑꯗꯨꯃꯥꯏꯅ ꯇꯧꯕꯅ ꯐꯔꯦ ꯍꯦꯕꯤꯠ ꯃꯤ ꯆꯦꯟꯖ ꯇꯧꯒꯗꯕꯅꯤꯅꯦ ꯇꯧꯗ꯭ꯔꯗꯤ ꯌꯥꯗꯦ
ꯌꯥ ꯌꯥꯗꯦ ꯎ ꯃꯥꯕꯥꯅꯤꯗꯤ ꯑꯗꯨꯝ ꯅꯣꯡꯉꯥꯟꯗ꯭ꯔꯤꯀꯣ ꯑꯗꯨꯝ ꯇꯧꯔꯁꯤꯀꯣꯀꯣ
ꯎꯝ ꯑꯗꯨꯝ ꯇꯧꯔꯁꯦ ꯑꯗꯨꯅ ꯐꯔꯦ
ꯌꯥꯝ ꯅꯨꯡꯉꯥꯏꯅꯤ ꯇꯨꯝꯊꯣꯛꯑꯒ ꯂꯣꯏꯗꯅ
ꯎꯝ ꯑꯗꯨꯝ ꯍꯦꯜꯂꯗꯤ ꯑꯗꯨꯝ ꯇꯨꯝꯊꯣꯔꯛꯂꯦ ꯑꯌꯨꯛꯇꯁꯨ ꯑꯗꯨꯝ ꯇꯧꯔꯒ ꯂꯣꯏꯔꯦ
ꯎꯝ
ꯀꯝꯇ ꯀꯥꯏꯗꯦ
ꯎꯝ
ꯆꯥꯛ ꯑꯗꯨꯗꯤ ꯆꯥꯎꯍꯦ ꯇꯧ ꯇꯧꯁꯜ ꯂ ꯉ ꯆꯗꯤ ꯆ ꯆꯥꯛ ꯆꯥꯗ꯭ꯔꯗꯤ ꯋꯥ ꯉꯥꯡꯕ ꯉꯝꯃꯣꯏ
ꯎꯝ ꯑꯦ ꯍꯧꯖꯤꯛꯀꯥꯟꯁꯦ ꯆꯥꯛ ꯆꯥꯕ ꯐꯣꯟ ꯉꯥꯛꯇ ꯌꯦꯡꯒ ꯀꯅꯥ ꯀꯅꯥꯅꯣ ꯌꯦꯡꯉꯨꯅꯤꯉ
ꯏꯁ
ꯎꯝ
ꯀꯩꯅ ꯅꯨꯄꯤ ꯐꯖ ꯐꯖꯕ ꯌꯦꯡꯉꯝꯅꯤꯀꯣ
ꯌꯦꯡꯗꯗ ꯅꯪꯒꯤ ꯐꯣꯇꯣꯅ ꯑꯝꯇ ꯌꯦꯡꯕꯅꯤꯗ ꯅꯪꯒꯤ ꯐꯖꯔꯕ ꯇꯗ ꯑꯗ
ꯑꯦꯗꯤ ꯐꯖꯗꯦꯇꯥ ꯇꯩꯅ ꯅꯨꯄꯤꯤ ꯔꯖꯥꯕꯗ ꯑꯣꯏ ꯌꯦꯉ
ꯑꯦꯗ ꯉ ꯑꯣꯏꯔꯦ ꯇꯨꯡꯅꯤꯡꯃꯤꯁꯨ ꯐꯥꯎꯔꯦ
ꯍꯣꯏ ꯏꯌꯥꯝꯕ ꯑꯩꯈꯣꯏ ꯏꯅꯥꯎꯅ ꯅꯨꯄꯥꯒꯨꯝꯕꯅꯤꯅꯦ
ꯎꯝ ꯑꯗꯨ ꯑꯣꯏꯔꯁ ꯍꯟꯗꯛ ꯃꯔꯛꯁꯦ ꯑꯩ ꯏꯔꯥꯡ ꯌꯥꯝ ꯑꯩ ꯏꯔꯥꯡ ꯌꯥꯝ ꯀꯜꯂꯕ ꯅꯔꯛꯁꯤꯅꯦ
ꯎ ꯏꯔꯥꯡ ꯇꯟ ꯃꯃ ꯇ ꯆ ꯇꯧꯁꯜꯅ ꯆ ꯅꯔꯦ
ꯎꯝ ꯇ ꯁꯤ ꯂꯩꯕꯤ ꯂꯦ ꯎꯝ
ꯑꯩꯁꯨꯅꯦ ꯍꯧꯖꯤꯛꯀꯥꯟ ꯏꯔꯥꯡ ꯇꯧꯕꯒꯤ ꯌꯥꯗ꯭ꯔꯦꯅꯦ
ꯑꯦꯁ ꯀꯩꯔꯝ ꯇ ꯍ ꯅꯗꯤ ꯄ ꯇꯧ ꯇ ꯍꯣꯂꯣ
ꯎ ꯐꯪ ꯇꯝꯅꯔꯅꯦ ꯅꯪꯅ ꯇꯧꯔꯛꯄꯒꯤꯗꯤꯅꯦ ꯑꯩꯁꯨ ꯇꯧꯗ
ꯍ
ꯅꯪꯅ ꯇꯧꯗ꯭ꯔꯗꯤ ꯑꯩꯁꯨ ꯇꯧꯔꯣꯏ ꯅꯪ ꯇꯧꯔꯗꯤ ꯑꯩꯁꯨ ꯇꯧꯔꯦ
ꯑꯦ ꯑꯗꯨꯃꯥꯏꯅ ꯇꯧꯅ ꯑꯩꯗꯤ ꯇꯧꯗꯦ ꯑꯩꯗꯤ ꯍꯧꯖꯤꯛ ꯒ꯭ꯌꯥꯟ ꯇꯥꯔꯅꯤ ꯑꯩ ꯭ꯌꯥꯟ ꯇꯥꯅ ꯂꯩꯔꯕꯝꯅꯤ ꯍꯧꯖꯤꯛꯇꯗꯤꯤ
ꯑꯁ ꯌꯥꯝ ꯍꯣꯡꯉꯦ ꯍꯥꯏꯕꯗꯨꯔ
ꯑꯥꯎ ꯌꯥꯝ ꯍꯣꯡꯈ꯭ꯔꯦ ꯊꯥꯏꯅꯒꯤꯒ ꯃꯥꯟꯅꯗ꯭ꯔꯦ
ꯄꯛꯇꯦꯛꯀ ꯃꯤ ꯃꯆꯥꯗꯤ ꯍꯣꯡꯉꯦ ꯍꯥꯏꯕꯁꯨ ꯊꯥꯖꯗꯦ
ꯎꯝ ꯑ
ꯍꯔꯒ ꯂꯩꯔꯝꯃꯣ ꯋꯥꯅꯦ ꯅꯪꯁꯦ
ꯎꯝ
ꯑꯩꯗꯤ ꯊꯥꯏꯅꯒ ꯃꯥꯟꯅꯕ꯭ꯔꯥꯅ ꯈꯜꯂꯒ ꯂꯩꯕ ꯋꯥꯅꯤ
ꯎꯝ
ꯍꯒ ꯂꯩꯔꯝꯃꯣ ꯋꯥꯅꯦ
ꯎꯝ ꯆ ꯆꯥꯔꯕꯣ
ꯍꯌꯦꯡꯗꯤ ꯑꯗꯨꯝ ꯂꯩꯔꯅꯤ ꯍꯥꯏꯕꯀꯣ
ꯑ ꯑꯗꯨ ꯂꯩꯔꯅꯤ ꯍꯥꯏꯗꯤ ꯑꯗꯨꯝ ꯂꯩꯕꯅꯤꯗ
ꯑꯗꯨꯝ ꯂꯩꯕꯅ ꯐꯥꯔꯦ ꯆꯠꯊꯣꯛꯄꯅ ꯍꯧꯖꯤꯛꯀꯥꯟꯗꯤ ꯆꯠꯊꯣꯛꯇꯨꯅ ꯐꯅꯦꯦ
ꯎꯝ ꯊꯣꯛꯛ ꯇ ꯐꯔꯦ ꯍꯧꯁꯤ ꯊꯝ
ꯅꯊꯟꯕ ꯂꯩꯕ
ꯑꯩꯗꯤ ꯑꯗꯨꯝ ꯅꯤꯡꯗ꯭ꯔꯤꯗ
ꯇ ꯏꯗꯔꯤ ꯃꯊꯟꯅ ꯂꯩꯕ꯭ꯔꯕ
ꯍꯗꯗ ꯌꯥꯝ ꯇꯨꯝꯅꯤꯡꯗ꯭ꯔꯤꯌꯦ ꯅꯥꯀꯜꯂꯣꯗ
ꯂꯒꯗꯗ
ꯄꯪꯂꯥ ꯂꯥꯛꯀꯅꯨ
ꯀꯂꯥꯡ ꯂꯥꯛꯀꯗꯣ ꯑꯩꯗꯤ ꯂꯥꯏꯅꯤꯡꯃꯟꯗꯅ ꯂꯣꯏꯔꯦ
ꯅ ꯍꯌꯦ ꯃꯍꯗ ꯑꯦ ꯍꯧꯖꯤꯛ ꯇꯨꯝꯅꯤꯡꯉꯦꯕ
ꯇꯨꯗꯤꯕꯨꯒꯥꯗꯅꯤ ꯇꯧꯗꯁ
ꯎꯝ
ꯇꯨꯝꯅꯤꯡ ꯗꯨꯀꯥꯟꯗ ꯂꯥꯛꯔꯒꯦ
ꯑ ꯀ ꯂ ꯀꯅꯨ ꯂ ꯀꯅꯨ
ꯎꯝ ꯃꯥꯡꯗ ꯏꯀꯥꯏꯖꯩ ꯍꯥꯏꯕꯗꯨꯣ ꯃꯤ ꯃꯗ ꯏꯀꯏꯗꯏ ꯍꯥꯏꯕ ꯃꯥꯂꯦ ꯅꯪꯅꯤꯁꯦ
ꯑꯣ ꯑꯗꯨꯅꯦ
ꯑꯩꯁꯨ ꯌꯥꯏꯗ ꯐꯒꯤꯦ ꯍꯥꯏ ꯋꯥꯅꯤ ꯅꯉꯣꯟ
ꯍꯝ ꯍꯝ
ꯅꯪꯁꯦ ꯌꯥꯗ꯭ꯔꯦ ꯇꯨꯝꯅꯤꯡ ꯃꯟꯕꯅ ꯂꯣꯏꯔꯔꯦ ꯅꯪꯁꯦ
ꯑꯦꯁ ꯑꯗꯨ ꯅꯠꯇꯦ ꯍꯧꯖꯤꯛꯇꯤ ꯃꯝꯝꯕꯅꯤꯅ ꯉꯥꯟꯗ꯭ꯔꯦꯗꯅ ꯑꯗꯨ ꯈꯔ ꯈꯔ ꯒ꯭ꯌꯥꯟ ꯇꯥꯔꯕꯅꯤꯗ ꯂꯥꯁꯁ ꯇꯨꯝꯈꯦꯗ ꯏꯆꯦꯁꯨꯦ ꯇꯨꯝꯈꯦ ꯅꯣꯡꯉꯥꯜꯂꯗꯤ ꯑꯃ ꯂꯥꯡꯒꯅꯤꯗꯅꯤ ꯍꯧꯖꯤꯛꯇ
ꯌꯥ ꯌꯥ